ꯇꯥꯔꯔꯕ
ꯎꯝ ꯇꯥꯔꯦ ꯇꯥꯔꯦ
ꯍꯥꯏ ꯍꯣꯔꯅ ꯑꯃꯨꯛ ꯇꯧꯔꯛꯑꯣꯀꯣ
ꯎꯝ ꯇꯧꯔꯛꯀꯦ ꯁꯤ ꯂꯣꯏꯔꯒ
ꯅ ꯃꯤ ꯂꯥꯛꯇ
ꯆꯔꯣ
ꯑꯣ ꯑꯣ ꯅꯣꯏ ꯑ ꯀꯥꯁꯇꯃꯔ ꯌꯥꯝ ꯂꯥꯛ ꯭ꯔꯣ
ꯍꯟꯇ ꯍꯧꯖꯤꯛꯀꯥꯟꯗꯤ ꯌꯥꯝ ꯂꯥꯛꯇꯦꯔ ꯃꯤꯁꯨꯦ ꯂꯣꯏ ꯋꯥꯅꯥꯅꯕꯅꯤꯅꯀꯣ ꯑꯁ ꯀꯩꯗꯧꯔꯦ ꯍꯥꯏꯄꯅꯣ ꯑꯣ
ꯍꯥꯟꯅꯗꯤ ꯌꯥꯝ ꯂꯥꯛꯄ꯭ꯔꯣ
ꯍꯥꯟꯅꯗꯤ ꯑꯗꯨꯝ ꯂꯥꯛꯄꯅꯦ
ꯅꯣꯏ ꯑ ꯍꯧꯖꯤꯛ ꯍꯧꯖꯤꯛ ꯅꯣꯏ ꯃꯤ ꯀꯌꯥꯅꯣ
ꯎꯝ ꯍꯧꯖꯤꯛꯀꯤꯅꯦꯦꯅꯦ ꯂ ꯋꯥꯂꯦ ꯑꯩꯅꯦ ꯂꯨꯄꯥꯇ ꯆꯦꯃꯒ
ꯍꯣ
ꯎꯝ
ꯑꯦ ꯑꯗꯨꯗ ꯀꯩ ꯀꯩꯗꯩꯒꯌꯥ
ꯀꯩ ꯀꯩ ꯂꯩꯏ ꯀꯇ
ꯍꯥꯏꯗꯤ ꯅꯣꯏ ꯍꯧꯖꯤꯛ ꯍꯧꯖꯤꯛ ꯀꯩꯅꯣ ꯑꯗꯨꯝ ꯀꯩ ꯀꯌꯥ
ꯑꯣꯐꯔꯒꯨꯝꯕꯗꯤ ꯀꯩꯝꯇ ꯇꯧꯗ꯭ꯔꯤꯗꯣ ꯃꯤ ꯌꯥꯝ ꯂꯥꯛꯇꯕꯅꯤ ꯑꯗꯨꯒ ꯄꯥ ꯊꯥꯕ ꯑꯗꯒꯤ ꯃꯥꯏꯀ꯭ꯔꯣ ꯕꯦꯗꯤꯡ ꯇꯧꯕ ꯑꯗꯨꯒ ꯑꯗꯨꯝ ꯆꯞ ꯃꯥꯟꯅꯩꯗ ꯐꯦꯁꯤꯌꯦꯜ ꯇꯧꯕꯒꯤꯩꯀꯥꯗꯤ ꯂꯣꯏ ꯂꯩ ꯑꯩꯁꯦ ꯍꯛꯆꯥꯡꯁꯨ ꯉꯝꯗ꯭ꯦꯕ ꯌꯥꯝ ꯇꯜꯂꯤ ꯀꯃꯥꯏꯅ ꯇꯗꯅꯣ ꯈꯪꯗꯦ ꯑꯇꯣꯞꯄꯗꯤ ꯑꯗꯨꯝ ꯍꯌꯔꯒꯤ ꯀꯠ ꯇꯧꯕꯒꯤ ꯑꯗꯒꯤ ꯈꯪꯗꯦ ꯑꯗꯨꯝ ꯆꯞꯥꯟꯅꯩꯩꯅꯣ
ꯃꯅꯦ
ꯎꯝ
ꯑ ꯑꯥ
ꯅꯪ ꯒ꯭ꯔꯨꯇ ꯊꯥꯏꯌꯣꯅ ꯍꯥꯥꯎꯞꯅꯤꯡꯉꯁꯨ ꯌꯥꯅꯤ
ꯁꯤ ꯑꯩꯁ ꯉꯝꯃꯔꯦꯍꯦ ꯑꯗꯨꯗꯤꯁꯥꯏꯦꯈꯩ ꯌꯥꯝ ꯌꯥꯝꯃꯦ ꯍꯥꯏꯕꯅ ꯉꯝꯃꯔꯦ ꯅꯪ ꯇꯧꯒꯦ ꯑꯗꯨꯗ ꯅꯪ ꯇꯧꯒꯦ ꯍꯥꯏꯔꯣ
ꯁꯤ ꯂꯩ ꯍꯥꯏꯒꯦ
ꯌꯥꯝ ꯍꯥꯏꯕꯅꯦ ꯑꯗꯨꯗꯣ ꯀꯩꯅꯣ ꯇꯧꯔꯦꯗꯅ ꯑꯗꯨꯒ ꯑꯦ ꯃꯥꯏ ꯍꯔꯠ ꯗꯤꯖꯖ ꯁꯨꯝꯕ ꯌꯥꯝ ꯂꯥꯛꯄ ꯌꯥꯕꯅꯦ ꯑꯗꯨꯗꯣ ꯍꯧꯖꯤꯛꯀꯤꯗꯤ ꯑꯗꯨꯝ ꯐꯩ ꯑꯗꯨ ꯑꯣꯏꯔꯁꯨꯀꯣ ꯃꯁꯥ ꯁꯣꯟꯍꯟꯕꯁꯤꯡꯁꯦ ꯁꯥꯏꯠ ꯏꯐꯦꯛ ꯌꯥꯝꯅ ꯂꯥꯛꯑꯦ ꯍꯥꯏꯌꯦ ꯃꯣꯏ ꯗꯣꯛꯇꯔꯅꯁꯨ ꯌꯥꯝ ꯍꯥꯏꯕꯅꯦ ꯑꯗꯨꯗꯣ ꯇꯧꯒꯅꯨ ꯍꯥꯏꯕꯅꯦ ꯅꯪ ꯑꯗꯨ ꯇꯧꯒꯦ ꯈꯜꯂꯤꯔ
ꯑ
ꯑꯁ ꯑꯗꯨ ꯇꯧꯕꯗꯣ ꯃꯣꯏ ꯁꯤꯛꯁ ꯃꯟꯁ ꯈꯛ ꯑꯣꯏꯕꯅꯦꯕ ꯑꯩꯈꯣꯏ ꯃꯤꯁꯇꯣ ꯃꯥꯗꯣ ꯂꯨꯍꯣꯡꯉꯝꯗꯥꯏ ꯇꯧꯋꯦꯕ ꯑꯗꯨꯒ ꯑꯃ ꯍꯣꯡ ꯂꯥꯛꯑꯒ ꯑꯃꯨꯛ ꯁꯤꯛꯁ ꯃꯟ ꯐꯥꯕꯒꯤ ꯑꯃꯨꯛꯕꯨ ꯈꯜꯂꯛꯑꯦ ꯑꯗꯨꯗꯤ ꯑꯩ ꯇꯠꯂꯦ ꯑꯗꯨꯝ ꯁꯤꯛꯁ ꯃꯟꯁ ꯁꯤꯛꯁ ꯃꯟ ꯂꯧꯔꯒ ꯑꯗꯨꯝ ꯇꯅ ꯍꯥꯏꯌꯦ ꯑꯗꯨꯝ ꯇꯜꯂꯦ ꯍꯥꯏꯔ ꯑꯗꯨꯅ ꯃꯅꯤꯡ ꯀꯩꯅ ꯍꯥꯞ ꯑꯗꯨꯗꯨꯅ
ꯑ ꯑꯗꯨꯅ ꯐꯔꯔꯕꯖꯅꯤ
ꯑꯗꯨꯅ ꯍꯟꯅ ꯁ ꯍꯥꯏꯐ ꯂꯩꯇꯦ ꯍꯥꯏꯕꯅꯦ ꯃꯣꯏ ꯗꯣꯛꯇꯔꯅꯁꯨ ꯍꯥꯏꯕꯅꯦ ꯑꯇꯣꯞꯄꯗꯒꯤ ꯑꯗꯨꯗ ꯀꯩ ꯀꯌꯥ ꯑꯣꯏꯒꯦ ꯄ꯭ꯔꯥꯏꯖꯇꯣ
ꯀꯔꯝꯕꯅꯣ ꯀꯨꯜ ꯇꯥꯔꯥ
ꯑꯥ
ꯨꯔꯨꯇꯥꯁ ꯀꯔ ꯏꯊꯔꯤ ꯁꯅꯅ ꯃꯥꯂꯦ
ꯊ꯭ꯔꯤ ꯍꯥꯏꯗꯤ
ꯁꯤꯀꯤ ꯥꯞ ꯑꯃꯨꯛ ꯈꯛꯇꯪ ꯀꯥꯞꯄꯗ ꯋꯤꯛ ꯑꯃꯗ ꯑꯗꯩ ꯋꯤꯛ ꯑꯃꯗ ꯊꯥ ꯑꯃꯗ ꯋꯤꯛ ꯃꯔꯤꯅꯤꯗꯅ ꯑꯗꯨꯝ ꯃꯔꯤꯔꯛ ꯃꯔꯤꯔꯛꯇ ꯀꯥꯞꯇꯣꯏꯅꯦꯕ ꯋꯤꯛ ꯑꯃꯗ ꯑꯃꯃꯝ ꯀꯥꯞꯇꯣꯏꯅꯦꯕ ꯊꯥ ꯑꯃꯃꯝꯒꯤ
ꯑꯗꯨꯗꯣ ꯈꯣꯡꯗ ꯃꯣꯏ ꯄꯩꯁꯥ ꯄꯥꯏꯕꯁꯤꯡꯗꯤ ꯇꯧꯔꯝꯅꯤ ꯑꯗꯨ ꯑꯗꯣ ꯌꯥꯝ ꯄꯥꯛ ꯀꯨꯏꯅꯗꯤ ꯆꯠꯇꯕꯅꯦ
ꯍꯣꯏ ꯑꯗꯨꯕꯨꯗꯤ ꯑꯅꯝꯕꯅ ꯇꯧꯅꯩꯁꯤ ꯃꯤꯗꯨ ꯍꯣꯡꯉꯝꯗꯥꯏ ꯈꯣꯠꯂꯝꯗꯥꯏꯗꯅ ꯑꯅꯝꯕꯅ ꯇꯧꯅꯩꯗꯅ
ꯑꯥ ꯑꯥ ꯂꯨꯍꯣꯡꯕꯒ ꯑꯗꯨꯋꯥꯏꯗꯨꯗꯤ ꯇꯧꯕꯅꯦ ꯑꯗꯣ ꯑꯗꯨ ꯑꯣꯏꯔꯁꯨꯀꯣ ꯉꯁꯥꯏꯐꯩ ꯌꯥꯝ ꯃꯦ ꯍꯥꯏꯕꯅꯦꯕ ꯑꯗꯨꯒꯤ ꯇꯝꯗꯅꯦ
ꯎꯝ ꯑꯦꯕꯨ ꯀꯅꯥ
ꯑꯁ ꯑꯗꯨꯗꯤ ꯀꯩꯅꯣ ꯌꯨꯝ ꯆꯠꯄ ꯌꯥꯗ꯭ꯔꯣ ꯅꯣꯏ ꯃꯤ ꯂꯩꯇ꯭ꯔꯗꯤ
ꯑꯩꯁ ꯊꯁꯨꯥꯇ ꯌꯥ ꯊ
ꯑꯦ ꯅꯣꯏ ꯃꯤ ꯂꯥꯛꯇꯔꯁꯨ ꯑꯗꯨꯝ ꯍꯥꯏꯗꯤ ꯄꯨꯡ ꯃꯔꯤꯐꯥꯎ ꯂꯩꯔꯤꯔꯥ
ꯍꯣꯏ
ꯑꯦ ꯑꯗꯨꯅ ꯀꯩ ꯍꯥꯏꯔꯕ
ꯦꯡ
ꯅꯪ ꯑꯗꯨ ꯑꯁꯦꯡꯕ ꯀꯥꯞꯇꯣꯏꯔꯣ
ꯍꯅ ꯀꯥꯎꯅꯤ ꯗꯣꯡ ꯗꯣꯡꯗꯔꯗ
ꯇꯧꯔ ꯑꯗꯨ ꯃꯇꯝꯗ ꯑꯩꯅ ꯍꯧꯖꯤꯛꯇꯤ ꯀꯩ ꯍꯥꯏꯅꯤ ꯌꯥꯝ ꯇꯧꯔꯨꯕꯁꯨ ꯐꯠꯇꯕꯅꯦꯕ ꯑꯗꯨ ꯍꯥ ꯑꯗꯨ ꯀꯞꯄ ꯍꯥꯠꯄꯗꯣ ꯃꯣꯏ ꯀꯩ ꯍꯥꯏꯅꯤ ꯏꯁꯀꯤꯟꯗꯣ ꯉꯥꯎꯊꯣꯛꯑꯁꯨꯀꯣ ꯑꯗꯨꯝ ꯑꯗꯨꯝ ꯀꯩ ꯍꯥꯏꯅꯤ ꯑꯩꯈꯣꯏ ꯃꯤꯁꯇꯨꯗꯤꯀꯣ ꯑꯩꯈꯣꯏ ꯃꯤꯁ ꯍꯥꯏꯗꯤ ꯑꯇꯣꯞꯄ ꯃꯤꯁ ꯂꯩꯌꯦꯕ ꯃꯥ ꯀꯥꯞꯄꯗꯣ ꯑꯃꯨꯛ ꯍꯥꯏꯗꯤ ꯊꯥ ꯃꯉꯥ ꯇꯔꯨꯛ ꯂꯩꯔꯒ ꯑꯃꯨꯛ ꯃꯨꯛꯈꯠꯂꯣꯏ ꯍꯥꯏꯕ
ꯎꯝ ꯍꯣꯏ ꯏꯃꯣꯏ ꯃꯌꯥꯛꯇꯣ ꯆꯝꯊꯈꯤꯕꯒꯤ
ꯎ ꯈꯜꯂꯛꯄꯅꯦꯕ ꯑꯗꯨꯒꯤꯅꯦ ꯇꯜꯂꯤꯁꯦ ꯚꯥꯏ ꯋꯥꯥꯏꯅꯤ ꯄꯩꯗꯤ ꯄ꯭ꯔꯥꯏꯖ ꯀꯌꯥ ꯂꯩꯒꯦ
ꯀꯕ
ꯋꯥꯏꯅꯤꯡ ꯄꯦꯛ ꯑꯃ ꯍꯥꯞꯄꯗꯣ ꯍꯦꯟꯒ ꯀꯩꯅꯣꯗꯣ ꯂꯥꯏꯛꯄꯗꯣ ꯑꯗꯨꯗꯣ ꯀꯌꯥ ꯂꯩꯒꯦ ꯑꯥ
ꯈꯪꯇ
ꯅꯣꯏ ꯅꯣꯏꯗꯗꯤ ꯂꯩꯇ꯭ꯔꯣ
ꯂꯩ ꯂꯩ ꯂꯩꯔꯝꯒꯅꯤꯕꯨ ꯀꯣ ꯑꯣ ꯇꯧꯗ꯭ꯔꯤꯕꯅꯤꯅ ꯑꯩꯗꯣ ꯑꯅꯧꯕ ꯍꯥꯏꯣꯏꯅ ꯈꯪꯗ꯭ꯔꯤꯕ ꯀꯂ ꯌꯥ ꯀꯒꯅꯤꯦ
ꯎꯝ ꯅꯣꯏ ꯍꯥꯟꯅꯩꯗꯤ ꯀꯌꯥ ꯂꯩ ꯇꯧꯕ꯭ꯔꯣ
ꯍꯅꯒꯤ ꯇꯨ ꯄꯣꯏꯟ ꯐꯥꯏꯚꯅ ꯑꯗꯨꯃꯥꯏꯅ ꯑꯣꯏꯕ꯭ꯔꯥ ꯀꯩꯅꯝꯣ ꯇꯧꯕꯅꯤ ꯕꯣꯗꯤ ꯌꯥꯎꯔꯛꯄꯅꯤꯅꯀꯣ ꯉ ꯁꯝ ꯍꯦꯟꯅꯦ ꯍꯦꯟꯅꯦ ꯍꯦꯟ ꯑꯅꯤ ꯈꯨꯠ ꯑꯅꯤꯅꯦ ꯅꯪꯒꯟꯅꯦ ꯑꯗꯨꯒ ꯃꯃꯥꯡ ꯑꯩꯒꯤ ꯁꯤꯒꯤ ꯇꯕꯄꯥꯛꯀꯤ ꯃꯄꯥꯁꯦ ꯁ꯭ꯋꯥꯥꯏꯔꯤꯁꯤꯅꯦ ꯇꯧꯔ ꯁꯝ ꯀꯩꯀꯥꯗꯣ ꯌꯥꯎꯔꯀꯥꯟꯗ ꯅꯪꯒꯅꯤꯒ ꯑ ꯑꯣꯦ ꯋꯥꯏꯗꯅ
ꯎꯝ ꯑꯦ ꯑꯗꯨꯗꯣ ꯊꯥ ꯀꯦ ꯆꯠꯀꯦ
ꯆꯠꯄꯅꯤ ꯑꯗꯨꯝ ꯑꯩꯈꯣꯏꯅ ꯁꯟꯁꯀ꯭ꯔꯤꯟꯒ ꯐꯖꯅ ꯇꯩꯕꯤ ꯇꯥꯔꯗꯤꯀꯣ
ꯑꯥ
ꯆꯠꯄꯅꯤ
ꯑꯣ ꯑ
ꯂꯣꯁꯁ ꯄꯇꯏꯔꯗꯤ ꯀꯁꯂꯅꯤ
ꯑꯗꯨꯗ ꯋꯥꯔꯁ ꯀꯣ ꯃꯤ ꯈꯔ ꯀꯩ ꯍꯥꯏꯅꯤ ꯑ ꯗꯥꯔꯛ ꯑꯣꯏꯕ ꯕ꯭ꯔꯥꯎꯟ ꯑꯣꯏꯕꯗꯣ ꯑꯗꯨꯗꯤ ꯌꯥꯗꯦ ꯍꯥꯏꯌꯦ ꯌꯥꯝ ꯄꯥꯛꯄꯤꯅ ꯇꯧꯗꯣꯏ ꯍꯥꯏꯌꯦ ꯑꯣ
ꯍꯣꯏ ꯍꯣꯏ ꯍꯣꯏ ꯍꯥꯏꯗꯤ ꯑꯃꯣꯠꯄꯗꯨꯗꯪ ꯁꯦꯡꯗꯣꯛꯄ ꯁꯨꯃꯥꯏꯅ ꯇꯧꯕꯩ ꯋꯥꯅꯦꯕ ꯑꯗꯨꯒ ꯑꯉꯧ ꯑꯗꯨꯗꯣ ꯑꯅꯤꯔ ꯑꯍꯨꯝꯂꯛ ꯁꯨꯝ ꯇꯧꯔꯗꯤ ꯃꯤ ꯃꯁꯥꯒꯤ ꯀꯨꯆꯨ ꯂꯩꯖꯗꯨꯕꯨ ꯀꯃꯥꯏꯅꯧ ꯊꯎ ꯑꯗꯨꯗꯤ ꯅꯠꯇ꯭ꯔꯥ ꯑꯃꯣꯠ ꯑꯗꯨꯅꯦꯦꯡꯗꯣꯛ ꯍꯥꯏꯗꯤ ꯁꯟ ꯀꯦꯟꯒꯨꯝꯕ ꯂꯩꯕ ꯣ ꯁꯤ ꯕꯣꯏ ꯋꯥꯅꯦꯕ ꯀꯥꯁꯂꯤ ꯑꯗꯨꯝ ꯃꯊꯛ ꯃꯣꯔꯤꯗꯨ ꯃꯊꯛꯇ ꯀꯥꯁꯟꯕꯗꯨꯣ ꯐꯖꯕꯒꯤ ꯁꯟꯇꯦꯟ ꯀꯩꯀꯥ ꯂꯩ ꯂꯧꯊꯣꯛꯄꯩ ꯋꯥꯅꯦꯕ ꯑꯗꯨꯒ ꯑꯉꯧꯕꯗꯗꯤ ꯍ ꯍꯣꯏ ꯑꯉꯧꯕꯗꯨꯗꯗꯤ ꯁꯟꯗꯣꯔꯛꯄꯗꯨꯗꯤ ꯉꯉꯧ ꯉ ꯐꯖꯔꯦꯗꯅ ꯑꯗꯨꯗꯤ ꯀꯃꯥꯏ ꯃꯅ ꯌꯥꯔꯅꯤ
ꯃꯣꯏ ꯀꯩꯅꯣꯅꯤ ꯃꯣꯏꯗꯣ ꯑ ꯎꯝꯕ ꯃꯨꯕꯗꯣ ꯑꯗꯨ ꯍꯥꯞꯄꯦꯗꯅ ꯑꯃꯨꯛ ꯀꯩ ꯍꯥꯏꯅꯤ ꯃꯨꯊꯣꯔꯛꯈꯤꯕꯕ ꯑꯗꯨꯒ ꯁꯟꯁꯀ꯭ꯔꯤꯟ ꯍꯥꯞꯄꯗ ꯀꯩ ꯍꯥꯏꯅꯤ ꯑ ꯑꯗꯨꯝ ꯆꯥꯟꯅꯗꯕꯗꯣ ꯁꯟ ꯏꯁꯀ꯭ꯔꯤꯟ ꯍꯥꯞꯄꯁꯨ ꯌꯥꯝ ꯃꯨꯕꯅꯤꯅ ꯑꯗꯨꯃꯥꯏꯅ ꯇꯧꯕꯅꯦꯕ ꯃꯥꯏ ꯏꯁꯀꯤꯟꯗꯣ ꯑꯗꯨꯒꯤꯅꯤꯅ ꯑꯩ ꯃꯥꯏ ꯏꯁꯀꯤꯟ ꯎꯕꯗꯨꯗꯒꯤ ꯇꯜꯂꯕ ꯍꯣꯏ ꯃꯥꯏꯗ ꯑꯗꯨꯅꯦ ꯐꯔꯅꯤ ꯈꯪꯉꯦ
ꯅꯪꯒꯤꯗꯤ ꯑꯗꯨꯝ ꯋꯥꯏꯠꯅꯤꯡ ꯑꯃ ꯀꯩꯅꯣꯗꯣ ꯕꯣꯗꯤ ꯐꯦꯁꯤꯌꯦꯜꯗꯣ ꯑꯗꯨꯝ ꯇꯧꯕ ꯑꯗꯨꯅ ꯆꯞ ꯆꯥꯅꯤ
ꯑꯗꯨꯗꯣ ꯑ ꯀꯩ ꯍꯥꯏꯅꯤ ꯑꯩꯈꯣꯏꯒꯤꯅꯣ ꯎꯝ ꯅꯦꯛꯁ ꯏꯌ꯭ꯥꯔꯒꯨꯝꯕ ꯌꯦꯡꯉꯒꯦ ꯑꯩꯈꯣꯏ ꯀꯩꯅꯣ ꯐꯦꯚꯣꯔꯥꯏꯠꯀꯨꯝꯕ ꯑ ꯑꯃ ꯇꯧꯔꯅꯤꯗꯅ ꯁꯤꯅꯤꯌꯔ ꯁꯤꯅꯤꯌꯔ ꯑꯣꯏꯔꯅꯤꯗꯅ ꯑꯗꯨꯗꯨꯗ ꯑꯣꯏꯅ ꯌꯦꯡꯉꯦ ꯑꯗꯨꯗ ꯍꯥꯏꯔꯛꯀꯦ ꯑꯦ ꯑꯗꯨꯅ ꯀꯌꯥ ꯑꯣꯏꯒꯦ
ꯈꯪꯗꯦ ꯑꯗꯣ ꯑꯩꯅ ꯇꯧꯕꯤꯒꯦꯗ ꯌꯨꯝꯗ ꯂꯥꯛ ꯑꯣ ꯑꯩꯈꯣꯏ ꯌꯨꯝꯗ ꯂꯥꯛꯑꯣꯅꯦ
ꯌꯨꯝꯗꯁꯨ ꯌꯥꯕ꯭ꯔꯥ
ꯑꯥ ꯌꯨꯝꯗ ꯌꯥꯏ
ꯀꯩꯅꯣ ꯌꯨꯝꯗ ꯌꯨꯝꯗ ꯇꯧꯕꯣ ꯑꯣ ꯑꯇꯣꯞꯄꯅꯦ ꯑꯩꯅ ꯈꯜꯂꯤꯁꯤꯅ ꯀꯃꯤꯗꯣ ꯁꯟꯇꯦꯟꯀꯨꯝꯕ ꯑꯃ ꯔꯤꯃꯨꯚ ꯇꯧꯕꯗꯣ ꯑꯗꯨꯗꯤ ꯀꯃꯥꯏꯅ ꯇꯧꯒꯦ ꯑꯗꯨꯒ ꯇꯣꯉꯥꯟ ꯇꯣꯉꯥꯟ ꯑꯣꯏꯕ꯭ꯔꯣ
ꯑꯥ ꯇꯣꯉꯥꯟ ꯇꯣꯉꯥꯟ ꯑꯣꯏꯒꯦ
ꯁꯝꯗꯦꯟ ꯔꯤꯃꯨꯐ ꯇꯧꯕꯗꯗꯤ ꯃꯣꯏ ꯀꯩꯅꯣ ꯍꯥꯏꯗꯤ ꯕꯥꯏꯛꯀꯤꯡꯒꯨꯝꯕꯗꯣ ꯑꯗꯨꯒ ꯇꯣꯡꯉꯥꯜꯂꯀꯣ
ꯎꯝ ꯇꯣ ꯉꯥꯜꯂꯦ ꯑꯝꯇ ꯑꯩ ꯇꯧꯕꯤꯒꯦꯕ ꯑꯩ ꯄꯣꯠ ꯆꯩꯕꯨꯗꯤ ꯈꯔ ꯈꯔ ꯂꯩꯕ ꯍꯧꯔꯅꯤꯕ ꯍꯧꯖꯤꯛꯁꯦ ꯆꯦꯟꯕ ꯑꯝꯇ ꯌꯥꯗꯕꯁꯦ
ꯅꯪꯁꯨ ꯌꯥꯗꯕ꯭ꯔꯣ
ꯆꯦꯟꯕ ꯑꯥꯝꯇ ꯌꯥꯗꯕꯁꯦ ꯕ꯭ꯂꯣꯀꯦꯠ ꯇꯧꯋꯤꯗꯅ ꯑꯗꯨꯗꯨ ꯒꯤ ꯆꯦꯟꯕ ꯑꯝꯇ ꯌꯥꯗꯕꯒꯤ ꯑꯩꯁꯦ ꯈꯥꯡꯉꯒ ꯂꯩꯔꯕꯅꯦ ꯍꯥꯏꯕ ꯑꯩ
ꯑꯩꯈꯣꯏꯁꯨꯅꯦ ꯑꯩꯁꯨꯅꯦ ꯑ ꯁꯁꯄꯦꯟ ꯇꯦ ꯇ
ꯍ ꯍꯣꯏ ꯍꯣ ꯍꯣ ꯍꯣ ꯍꯣꯏ ꯁꯟꯁꯀ꯭ꯔꯤꯟ ꯆꯦꯟꯕꯁꯨ ꯍ ꯁꯟꯁꯀ꯭ꯔꯤꯟ ꯆꯦꯟꯕ ꯑꯗꯨꯨ ꯌꯥꯗ꯭ꯔꯦ ꯑꯩꯗꯤ ꯐꯦꯁꯤꯌꯦꯜ ꯇꯧꯅꯕ ꯄꯦꯛ ꯀꯩꯅꯣꯗꯣ ꯀꯩꯅꯣ ꯁ ꯂꯩꯒꯦ ꯇꯧꯕꯅꯦꯕ ꯈꯪꯉꯕ ꯑꯗꯨꯗꯨꯁꯨ ꯂꯥꯛꯇ꯭ꯔꯦ ꯑꯗꯨ ꯆꯦꯟꯕ ꯌꯥꯗ꯭ꯔꯕꯅꯤꯅ ꯌꯥꯗ꯭ꯔꯦꯗꯅ ꯑꯗꯣ ꯁꯨꯃꯥꯏ ꯁꯨꯝ ꯂꯩꯗꯣꯏꯔꯣ ꯈꯪꯗꯦ ꯑꯩꯈꯣꯏꯠꯇꯧ ꯌꯥꯝ ꯁꯥꯎꯅꯤꯡꯉꯤ
ꯑꯁ ꯑꯁꯦꯡꯕꯅꯦ ꯑꯗꯣ ꯕꯖꯥꯔꯗ ꯂꯩꯕꯗꯤ ꯌꯥꯝ ꯇꯥꯡꯉꯦ
ꯎꯝ ꯇꯥꯡ ꯍꯥꯏꯕ ꯑꯣꯐꯔ ꯄꯤꯕꯗꯣ ꯄꯥꯝꯗ꯭ꯔꯥ
ꯍꯣꯏ ꯑꯗꯨ ꯃꯣꯏ ꯑꯦꯝ ꯑꯥꯔ ꯄꯤꯗꯅ ꯇꯥꯔꯛꯑꯦ ꯂꯣꯟꯕꯅꯤ ꯑꯗꯨꯅ ꯕꯖꯥꯔꯗꯗꯤ ꯑꯗꯨꯅ ꯑꯣꯟꯂꯥꯏꯗꯅ ꯍꯦꯟꯅ ꯅꯨꯡꯉꯥꯏ ꯍꯥꯏꯕ
ꯑꯃꯨꯛ ꯅꯀꯂꯤ ꯁꯊꯣꯏꯗꯅ ꯑꯣꯔꯤꯖꯤꯅꯦꯜ ꯑꯣꯏꯗꯣꯏꯗꯅ ꯊꯣꯛꯏꯗꯅ ꯃꯈꯜ ꯃꯈꯜ ꯑꯗꯨꯗꯨꯅ ꯇꯜꯂꯤꯕ
ꯒꯂꯤꯗꯁꯨ ꯀꯣ ꯂꯩ ꯒꯂꯤꯗ ꯂꯩꯕ ꯁꯟꯁꯀ꯭ꯔꯤꯟꯗꯣ ꯃꯅꯝ ꯀꯩꯅꯣꯝꯃ ꯅꯝꯕꯅꯦ
ꯎꯝ ꯑꯗꯨ ꯎꯄꯥꯏ ꯂꯩꯇꯕꯅꯤꯅꯅꯦ ꯕꯕꯥ ꯆꯦꯟꯕꯗꯣ ꯌꯥꯗ꯭ꯔꯕꯅꯤꯅꯅꯦ ꯑꯩ ꯉꯔꯥꯡ ꯀꯔꯤꯗꯒꯤ ꯌꯥꯝ ꯑꯃ ꯂꯩꯔꯌꯦ ꯁꯁꯀ꯭ꯔꯤ
ꯑꯦ ꯀꯣꯏ ꯀꯝꯄꯅꯤ
ꯈꯪꯗꯦ ꯑꯗꯨꯗꯤ
ꯀꯣꯏ ꯑꯣꯏꯅ ꯂꯧꯋꯦ
ꯍꯥꯥ
ꯒꯂꯤꯗꯀꯣ ꯗꯔꯃꯥ ꯀꯣ ꯑꯣꯏꯅ ꯂꯧꯋꯦꯕ ꯒꯂꯤꯒ ꯑꯇꯣꯞꯄꯒ ꯃꯃꯟ ꯑꯗꯨꯗꯨꯅ ꯑꯗꯨꯒ ꯏꯁꯃꯦꯜ ꯀꯩꯅꯣꯝ ꯑꯃꯁꯨ ꯊꯣꯛꯑꯦ ꯍꯥꯏꯕ ꯑꯗꯨꯒꯤ ꯇꯍꯜꯂꯦ
ꯃꯣꯏꯗꯤ ꯑꯗꯣ ꯅꯒꯂꯤꯁꯦ ꯀꯃꯥꯏꯅ ꯇꯧꯕ꯭ꯔꯖꯥꯠꯅꯣꯣꯗꯤ ꯌꯥꯝ ꯍꯩꯅ ꯇꯧꯗ꯭ꯔꯥ ꯃꯣꯏꯁꯦ
ꯍꯣꯏ ꯌꯥꯝ ꯀꯩꯅꯣ ꯍꯩꯒꯅꯦ ꯍꯥꯏꯕ ꯑꯃ ꯃꯣꯏꯗꯣ ꯀꯣꯚꯔꯗꯣ ꯂꯧꯊꯣꯛꯑꯒ ꯀꯩ ꯍꯥꯏꯅꯤ ꯑꯇꯣꯞꯄ ꯍꯥꯞꯇꯦ ꯍꯥꯏꯕ ꯑꯗꯨꯒꯤꯅꯦ ꯍꯣꯡꯉꯤꯗꯣ ꯒꯥꯗꯤꯗ ꯗ꯭ꯔꯦꯁ ꯀꯨꯝꯕꯗꯤ ꯈꯤꯇꯪ ꯐꯩꯌꯦꯕ ꯑꯗꯨ ꯑꯣꯏꯔꯁꯨ ꯑꯇꯣꯞꯄꯗꯤ ꯑꯁ ꯇꯜꯂꯦ ꯑꯁ ꯁꯟꯁꯀ꯭ꯔꯤꯟꯁꯨ ꯑꯩ ꯁꯟꯁꯀ꯭ꯔꯤꯟꯁꯨꯁꯨ ꯑꯗꯨ ꯑꯇꯣꯞ ꯍꯁꯀꯥꯇꯥꯔꯗꯦ
ꯑꯗꯨꯟꯅꯦ ꯑꯩꯁꯨꯅꯦ ꯎꯝ ꯇꯩꯗ ꯌꯥꯗꯕꯒꯤꯅꯦ ꯍꯥꯏꯕ ꯑꯩ ꯉꯔꯥꯡ ꯂꯩ ꯊꯋꯥꯏꯗꯤꯗꯤ ꯅꯨꯡꯉꯥꯏꯇꯖꯥꯠꯅꯤ ꯈꯪꯉꯕ ꯑꯩꯗꯣ ꯄꯤ ꯄꯣ ꯁꯤ ꯁꯤꯖꯤꯟꯅꯩꯕ ꯈꯪꯉꯕ ꯑꯗꯣ ꯆꯦꯟꯕ ꯌꯥꯗ꯭ꯔꯅꯤꯅ ꯀꯩꯗꯤ ꯎ ꯄꯥꯏꯔ ꯂꯩ ꯀ꯭ ꯑꯣꯏꯇꯥꯥꯔꯁꯨ ꯑꯩ ꯀꯔꯤꯗꯩ ꯂꯩꯅꯤꯡꯒꯦꯕ ꯆꯦꯟꯕꯅ ꯐꯩꯌꯦꯕ ꯄꯥꯝꯕꯨ ꯑꯗꯨ ꯃꯩꯅꯦ ꯃꯃꯜ ꯃꯃꯜꯁꯨꯅꯔꯦ ꯑꯗꯣ ꯑꯩꯅ ꯃꯅꯦ ꯑꯗꯨꯅ ꯑꯩ ꯇꯜꯂꯤꯕ
ꯑꯣ
ꯍꯣꯏ ꯑꯣꯔꯤꯖꯤꯅꯦꯜ ꯑꯣꯏꯔꯝꯕꯁꯨ ꯈꯔꯗꯤ ꯑꯗꯨꯝ ꯌꯥꯎꯋꯦ ꯑꯗꯣ ꯄꯥꯝꯗꯦꯕ ꯑꯩꯅ
ꯍꯣꯏ ꯄꯥꯝꯗꯨꯅꯦ ꯍꯥꯏꯗꯤ ꯀꯅꯤ ꯑ ꯈꯇꯪ ꯊꯥꯖꯕ ꯋꯥꯠꯂꯦꯕ ꯑꯗꯒꯤ
ꯞ
ꯑꯁꯦꯡꯕꯗꯤ ꯂꯩꯁꯨ ꯂꯩꯇꯕꯅꯦ ꯃꯣꯏꯒꯤ
ꯐꯔꯤ ꯐꯤꯔꯣꯟ ꯈꯣꯡꯒꯥꯎ ꯗꯤ ꯌꯥꯏꯑꯕ ꯀꯩꯁꯨ ꯀꯥꯏꯗꯦꯕ
ꯑꯗꯨꯗꯤ ꯀꯥꯏꯗꯦ ꯑꯗꯨ ꯑꯣꯏꯔꯁꯨꯀꯣ ꯍꯥꯏꯗꯤ ꯃꯩꯗ ꯀ꯭ꯋꯥꯂꯤꯇꯤꯁꯨ ꯌꯥꯝ ꯌꯥꯎꯗꯕꯅꯦ ꯑꯣꯟꯂꯥꯏꯟꯗꯅ ꯍꯦꯟꯅ ꯅꯨꯡꯉꯥꯏꯔꯛꯏꯗꯤ
ꯅꯨꯡꯉꯥꯏ ꯑꯣꯟ ꯑꯁꯗꯤ ꯄꯤꯔꯀ ꯇꯧꯕꯒ ꯃ ꯄꯨꯅꯃꯣꯟꯒꯤ ꯂꯩꯈ꯭ꯔꯤꯗ
ꯑꯁ ꯅꯍꯥꯟꯃꯣꯏꯌꯦꯛ ꯃꯄꯣꯛꯇꯪꯒꯣ ꯄꯄꯣꯛ ꯏꯁꯇꯨꯗꯤꯑꯣꯗꯣ ꯌꯥꯝ ꯇꯥꯡꯉꯦ ꯃꯩꯗꯣ ꯆꯩꯅꯥ ꯀꯗꯒꯤ ꯑ ꯆꯦꯟꯗꯥꯗꯒꯤꯕ ꯃꯃꯜꯗ ꯆꯅꯥꯗꯒꯤ ꯂꯥꯛꯄꯅꯀꯣ
ꯎꯝ
ꯑ ꯑꯃ ꯈꯣꯡꯀꯞ ꯑꯃ ꯂꯩꯒꯦꯅ ꯆꯪꯉꯨꯕꯅꯦ ꯈꯣꯡꯎꯞ ꯑꯃꯗ ꯋꯥꯟ ꯊꯥꯎꯖꯟ ꯍꯦꯜꯂꯦ ꯍꯥꯏꯕ ꯇꯨ ꯊꯥꯎꯖꯟ ꯊ꯭ꯔꯤ ꯊꯥꯎꯖꯟ ꯑꯗꯨꯝ ꯑꯃꯗ ꯑꯗꯨꯝ ꯄꯤꯌꯦ
ꯏꯃ ꯑꯈꯣꯏ ꯃꯥꯦ ꯑꯣ ꯕꯖꯥꯔꯒꯤ ꯑꯃꯁꯨꯡ ꯀꯩꯅꯣꯟꯗꯣ ꯂꯣꯐꯔꯗꯣ ꯂꯨꯄꯥ ꯂꯤꯁꯤꯡ ꯑꯃꯒ ꯆꯅꯤꯄꯥꯟ ꯍꯥꯏꯔꯛꯑꯦꯕ ꯀꯣ ꯑꯩꯈꯣꯏ ꯃꯥꯅ ꯋꯥꯟ ꯊꯥꯎꯖꯟ ꯇꯥꯍꯜꯂꯒ ꯑꯩꯠ ꯍꯟꯗꯔ꯭ꯦꯗꯇ ꯂꯥꯛꯏ ꯂꯧꯔ ꯂꯥꯛꯏꯅꯦ ꯍꯣꯏ ꯑꯈꯣꯏ ꯃꯥ ꯖꯦꯀꯣ ꯌꯥꯝ ꯅꯣꯛꯅꯤꯡꯖꯥꯠꯅꯦ ꯈꯪꯕ꯭ꯔꯥ ꯃꯣꯏꯅ ꯄꯩꯁꯥꯁꯦ ꯁꯨꯃꯥꯏ ꯁꯨꯝ ꯍꯥꯏꯔꯝꯃꯦ ꯂꯨꯄꯥ ꯂꯤꯁꯤꯡ ꯀꯩꯅꯣ ꯈꯔ ꯇꯥꯕꯤꯔ ꯈꯔ ꯇꯥꯔꯒꯦ ꯀꯩꯅꯣ ꯇꯥꯒꯦ ꯂꯨꯄꯥ ꯆꯍꯨꯝ ꯇꯥꯒꯦ ꯑꯃꯨꯛ ꯍꯥꯏꯔꯝꯃꯦ ꯆꯍꯨꯝꯗꯩꯩ ꯌꯨꯝ ꯆꯥꯝꯃꯉꯥ ꯇꯥꯁꯜꯂꯛꯑꯦ ꯃꯊꯪ ꯃꯊꯪ ꯇꯥꯏ ꯂꯤꯁꯤꯡ ꯑꯃꯃꯨꯛ ꯇꯥꯈꯔꯦ ꯑꯩꯈꯣꯏ ꯃꯥꯅ ꯑ ꯃꯣꯏꯅꯗꯤ ꯍꯥꯏꯕ ꯂꯨꯄꯥ ꯂꯤꯁꯤꯡ ꯑꯃꯇꯪꯗꯤ ꯇꯧꯕꯤꯔꯣꯅ ꯍꯥꯏꯕ ꯈꯪꯕ ꯑꯩꯈꯣꯏ ꯃꯥꯅ ꯄꯩꯁꯥ ꯑꯝꯇ ꯌꯥꯎꯗ꯭ꯔꯦ ꯍꯣꯔꯦꯟ ꯕꯣꯔꯥ ꯚꯔꯥꯒꯤ ꯍꯟꯅꯕ ꯄꯩꯁꯥ ꯑꯝꯇ ꯌꯥꯎꯗꯔ꯭ꯦ ꯆꯅꯤꯄꯥꯟꯁꯤꯇꯪ ꯇꯧꯔꯝꯃꯒꯦ ꯍꯥꯏꯕ ꯑꯁ ꯑꯗꯨꯗꯤ ꯌꯥꯔꯣꯏ ꯏꯅꯦ ꯍꯥꯏꯌꯦ ꯑꯗꯣ ꯃꯥꯁꯦ ꯑꯁ ꯄꯩꯁꯥ ꯑꯝꯇ ꯌꯥꯎꯗ꯭ꯔꯗꯤ ꯃꯊꯪꯗ ꯂꯥꯛꯑꯒꯦ ꯁꯤꯅꯦꯕ ꯈꯪꯉꯕꯥ ꯑꯗ ꯍꯣ ꯍꯣ ꯍꯣꯏ ꯌꯥꯏꯌꯦ ꯍꯣ ꯍꯣ ꯍꯣꯏ ꯂꯣꯐꯔꯗꯣ ꯑ ꯑꯩꯠ ꯍꯟꯗ꯭ꯔꯦꯗꯇ ꯂꯧꯔ ꯂꯥꯛꯑꯦ ꯂꯤꯁꯤꯡ ꯑꯃꯒ ꯋꯥꯟ ꯋꯥꯟ ꯊꯥꯎꯖꯟ ꯑꯩꯠ ꯍꯟꯗ꯭ꯔꯦꯗ ꯄꯤꯕꯗꯣ ꯑꯩꯠ ꯍꯟꯗ꯭ꯔꯦꯠ ꯇꯂꯧ ꯂꯏ
ꯍꯣꯏ ꯑꯗꯨꯅ ꯍꯦꯟꯅ ꯅꯨꯡꯉꯥꯏꯕꯅꯦꯌꯦ
ꯎ ꯄꯣꯠ ꯂꯩꯕꯒꯤꯗꯤ ꯃꯣꯏ ꯇꯥꯍꯟ ꯍꯥꯎ
ꯅꯪ ꯅꯪ ꯍꯣꯔꯦꯟ ꯇꯧꯔꯛꯑꯣ ꯍꯧꯖꯤꯛ ꯇꯧꯔꯛꯑꯣ ꯌꯦꯡꯉꯣ ꯎꯔꯕꯣ